ꯍꯂꯣ
ꯍꯜꯂꯣ ꯀꯔꯝ ꯀꯔꯝ ꯀꯔꯝ ꯀꯔꯝ ꯄꯥꯜꯂꯤꯒꯦ
ꯑꯁ ꯈꯪꯗꯦꯅ ꯁꯨꯝ ꯄꯛꯂꯩ ꯂꯩꯔꯤꯅ ꯑꯩꯈꯣꯏ
ꯎꯝ ꯀꯔꯤ ꯃꯥꯌꯦꯟ ꯎꯗ ꯋꯥꯗ ꯃꯥ ꯌꯦꯟ ꯇꯣꯔꯕꯣꯠ ꯄꯥꯝꯕꯩ ꯇꯥꯏꯇ ꯑꯗꯨꯝ ꯄꯥꯜꯂ ꯂꯩꯔꯤ
ꯄꯥꯜꯂꯦꯅ ꯑꯗꯨꯗꯤ ꯃꯨꯟꯕꯨꯗꯤ ꯀꯔꯝ ꯀꯥꯟ ꯃꯨꯟꯗꯣꯏꯕ
ꯈꯪꯗꯦ ꯅꯨꯡꯁꯥꯥꯁꯦ ꯁꯥꯕꯁꯦ ꯃꯨꯟꯒꯦ ꯃꯨꯟꯒꯦ ꯇꯧꯋꯦ ꯑꯗꯣ ꯃꯨꯂꯨꯗꯤ ꯌꯥꯗꯦ ꯈꯔ ꯍꯦꯛꯇ ꯃꯨꯟꯗꯤ ꯃꯨꯂꯛꯑꯅꯤ
ꯍꯣꯏ ꯃꯨꯟꯗꯤ ꯃꯨꯟꯜꯂꯤ ꯏꯁꯀꯤꯟꯗ ꯁꯣꯛꯄ ꯍꯧꯔꯛꯄ ꯇꯥꯟꯖꯥꯗꯨꯅꯦꯕꯀꯣ
ꯎꯝ ꯍꯣꯏ ꯃꯨꯟꯕꯩ ꯏꯁꯀ꯭ꯔꯤꯟ ꯀꯁꯤ ꯈꯨꯠꯁꯨ ꯈꯨꯨꯝꯃꯦꯟ ꯒꯥꯏꯁꯤ ꯉꯧꯊꯣꯛꯇꯅꯕ ꯉꯥꯡꯁꯛ ꯉꯪꯅꯤꯗꯅ ꯐꯖꯔꯤ ꯀꯩꯅꯣ
ꯐꯖꯔꯦ ꯐꯖꯔꯦ ꯀꯣꯏꯔꯒꯦ ꯅꯣꯡꯃ ꯑꯗꯨꯗꯤ ꯌꯦꯡꯕ ꯂꯥꯛꯄ
ꯐꯖꯕꯗꯤ ꯂꯩꯇ꯭ꯔꯦ ꯍꯥꯏꯁꯤꯅ
ꯏꯇꯥꯎꯒꯤ ꯃꯥꯏꯊꯣꯡꯗꯨ ꯌꯦꯡ ꯂꯥꯛꯀꯦ
ꯍꯣꯏ ꯍꯣꯏ ꯂꯥꯎ ꯂꯥꯎ ꯏꯇꯥꯎ ꯆꯥꯅ ꯊꯛꯅꯕ ꯑꯆꯥꯄꯣꯠꯁꯨ ꯈꯔ ꯄꯨꯔꯣ ꯂꯥꯛꯑꯣ ꯏꯇꯥꯎ
ꯎꯝ
ꯁꯥ ꯉꯥ ꯁꯥ ꯉꯥ ꯃꯍꯤ ꯃꯅꯥꯏ ꯀꯔꯤ ꯀꯔꯥ ꯄꯨꯂꯞ ꯁꯨꯅ ꯄꯨꯔꯞ ꯂꯥꯛꯇꯧꯕ ꯅꯠꯇ꯭ꯔꯗꯤ ꯌꯦꯡꯕ ꯌꯥꯗꯦ ꯑꯩꯒꯤꯗꯤ
ꯍꯣꯏ ꯐꯖꯕ ꯑꯃ ꯌꯦꯡꯉꯝꯗꯥꯏꯗꯕꯨ ꯀꯩ ꯑꯗꯨ ꯑꯗꯨ ꯄꯣꯔꯛꯄꯗꯤꯃꯆꯥꯅꯤꯅꯦ ꯀꯩꯀꯩ ꯄꯣꯔꯛꯑꯣ ꯍꯥꯏꯅꯣ ꯑꯦꯔꯣꯄ꯭ꯂꯦꯟꯗ ꯇꯣꯡꯉ ꯂꯥꯛꯇꯣꯏꯅꯦ ꯑꯦꯌꯥꯔꯄꯠ ꯑꯦꯌꯥꯔꯄꯣꯔꯠꯇ ꯃꯤ ꯃꯌꯥꯝꯅ ꯇꯛꯀ ꯃꯥꯥꯟ ꯎꯞꯇꯣꯏꯅꯦ ꯅꯪ ꯌꯦꯡ ꯂꯥꯛꯄꯒꯤ ꯃꯈꯟ ꯃꯈꯟꯅꯤ ꯑꯗꯩ ꯃꯍꯥꯕꯂꯤ ꯗ ꯂꯥꯏ ꯈꯨꯔꯨꯝꯃꯅꯤ
ꯎꯝ ꯌꯥꯏꯌꯦ ꯑꯗꯨꯅꯦ ꯍꯥꯏꯁꯦ ꯇꯥꯕ ꯅꯠꯇ꯭ꯔꯣ
ꯎꯝ
ꯍꯣꯏ ꯑꯗꯨꯅꯦ ꯀꯩꯅꯣꯒꯨꯝꯕ ꯑꯈꯣꯏꯒꯤ ꯆꯦ ꯐ꯭ꯂꯦꯛꯁꯀꯨꯝꯕꯗꯣ ꯑꯄꯥꯛꯄ ꯆꯤꯡꯊꯣꯛꯑꯀꯣ ꯑꯩ ꯎꯅꯅꯤꯒ ꯊꯦꯛꯂꯒ ꯂꯥꯛꯑꯣ ꯒꯥꯔꯤ ꯃꯃꯥꯡꯗ
ꯍ ꯍꯣꯏ ꯍꯣꯏ ꯑꯦꯃꯥꯔꯖꯦꯟꯁꯤ ꯊꯥꯔꯒꯀꯣ
ꯎꯝ
ꯃꯅꯨꯡꯗ ꯀꯟꯅ ꯌꯥꯎꯏ ꯈꯪꯕ꯭ꯔꯥ ꯅꯣꯏ ꯍꯥꯏꯔꯒ
ꯍꯣꯏ ꯎꯝ ꯏꯇꯥꯎꯗꯤ ꯅꯨꯡꯉꯥꯏꯔꯝꯃꯤꯕꯨ ꯀꯃꯥꯏ ꯀꯃꯥꯏ ꯇꯧꯔꯤꯒꯦ
ꯊꯤꯟ ꯅꯨꯡꯉꯥꯏ ꯉꯁꯤꯗꯤ ꯐꯦꯟꯒ ꯊꯥꯔꯒꯊꯣ ꯅꯨꯡꯁꯤꯠꯀꯥꯗꯣ ꯈ ꯈꯔ ꯈꯔ ꯂꯥꯛꯑꯒ ꯇꯨꯝꯕꯗ ꯌꯥꯝ ꯅꯨꯡꯉꯥꯏꯕ ꯍꯥꯏꯕꯗꯨ ꯑꯣꯏꯔꯦꯕ ꯆꯥꯛꯄꯨꯗꯤ ꯆꯥꯗ꯭ꯔꯤ ꯅꯨꯡꯉꯥꯏꯃꯟꯗꯅ ꯆꯥꯛ ꯆꯗꯕꯤ ꯇꯨꯝꯃꯤꯅꯦ
ꯐꯩꯅꯦ ꯑꯗꯨꯗꯤ ꯑꯈꯣꯏ ꯄꯨꯡ ꯀꯇꯥꯁꯤ ꯐꯥꯎꯕ ꯆꯥꯛ ꯆꯗꯕꯤꯗ ꯅꯩꯗꯤ ꯅꯩꯕꯅꯦ ꯅꯪꯗꯤ
ꯎꯝ ꯆꯥꯛ ꯁꯤ ꯍꯥꯎꯃꯜꯂꯗꯧꯕ ꯑꯩꯅ ꯇꯧꯕ ꯍꯥꯏꯇꯥꯔꯦ ꯄꯥꯝꯃꯨꯗꯅ ꯊꯝ ꯃꯤꯅꯦ
ꯑꯣ ꯀꯔꯤ ꯀꯔꯤ ꯀꯔꯤ ꯃꯊꯦꯜꯅꯣ ꯍꯥꯏꯁꯦ
ꯃꯊꯦꯜꯁꯤ ꯃꯣꯔꯣꯛ ꯃꯦꯠꯄ ꯑꯃ ꯇꯧꯔꯛꯑꯦ ꯑꯗꯨꯒ ꯍꯋꯥꯏ ꯗꯥꯜ ꯑꯃ ꯊꯣꯡꯕꯅꯦ
ꯑꯣ ꯍꯥꯎꯔꯅꯤ ꯑꯗꯨꯗꯤ ꯍꯥꯎꯃꯟꯗꯅ ꯆꯅꯤꯡꯇꯦ ꯅꯕꯥ
ꯀꯔꯤ ꯆꯥꯅꯤꯡꯇ꯭ꯔꯤꯅꯣ ꯑꯗꯨꯗꯤ ꯅꯪ ꯀꯩ ꯆꯥꯅꯤꯡꯒꯦ
ꯑꯈꯣꯏꯗꯤ ꯌꯥꯝ ꯆꯥꯏꯗ ꯑꯍꯥꯎ ꯑꯍꯥꯎꯕꯗ ꯅꯪꯒꯤ ꯗꯥꯜꯗꯨꯗꯤ ꯆꯥꯗꯕ ꯀꯨꯏꯔꯦꯗ
ꯎꯝ ꯗꯥꯜꯁꯨ ꯃꯔꯛ ꯃꯔꯛ ꯆꯥꯕꯗꯣ ꯍꯥꯎꯕꯅꯦ
ꯍꯥꯎꯕꯨꯗꯤ ꯍꯥꯎꯔꯁꯨ ꯆꯥꯅꯤꯡꯇꯦ ꯍꯧꯖꯤꯛ ꯃꯇꯝꯁꯤ
ꯑꯣ
ꯆꯥꯅꯤꯡꯉꯤꯁꯤꯗꯤ ꯑꯆꯝꯕꯒꯨꯝꯕ
ꯎꯝ
ꯊꯥꯎ ꯅꯨꯡ ꯀꯌꯥ ꯆꯥꯅꯤꯡꯗꯦꯕ
ꯍꯣꯏ ꯀꯩꯅꯣꯝꯃ ꯁꯥ ꯑꯃ ꯂꯧꯔꯒ ꯅꯥꯀꯟꯗ ꯑꯆꯝꯕ ꯊꯝꯕꯒꯤ ꯋꯥꯈꯟꯗꯨꯅꯦꯕ
ꯍꯣꯏ ꯍꯣꯏ ꯑꯆꯝꯕ ꯑꯆꯝꯕ ꯆꯥꯅꯤꯡꯉꯦ ꯍꯥꯏꯔ ꯀꯩꯒꯨꯝꯕ ꯑꯍꯥꯎꯕ ꯄꯨꯊꯣꯛ ꯁꯥꯒꯨꯝ ꯀꯩ ꯄꯨꯊꯣꯛꯑꯀꯥꯟꯗ ꯁꯥ ꯉꯥꯛꯇ ꯆꯥꯈꯤꯕꯒꯤ ꯇꯧꯕ ꯑꯃ ꯂꯩꯗꯥꯏꯅꯤ ꯑꯗꯨꯝꯕꯔꯗꯤ ꯈꯪꯗꯦ
ꯑꯗꯣ ꯉꯁꯤꯗꯤ ꯑꯆꯝꯕ ꯉꯥꯛ ꯄꯨꯊꯣꯛꯑ ꯇꯧꯔ ꯆꯝꯊꯣꯡ ꯐꯅ ꯇꯧꯔꯁꯤ ꯀꯩꯅꯣ
ꯂꯩꯌꯦ ꯆꯝꯊꯣꯡ ꯆꯥꯔꯦꯗ ꯑꯩꯗꯤ ꯍꯋꯥꯏ ꯄꯣꯡ ꯍꯋꯥꯏꯗꯨ ꯐꯖꯅ ꯆꯝꯊꯣꯡ ꯊꯣꯡꯉꯦ ꯑꯗꯨꯒ ꯃꯣꯔꯣꯛ ꯑꯃ ꯐꯖꯅ ꯃꯦꯠꯂꯦ ꯑꯗꯨꯗ ꯈꯥꯃꯦ ꯑꯈꯥꯕꯤꯒ ꯇꯧꯔꯒ ꯀꯣꯠꯂꯦ ꯑꯗꯨꯒ ꯉꯔꯥꯡ ꯉꯆꯤꯛ ꯉꯥꯆꯤꯛ ꯉꯧꯕꯒꯤ ꯉꯥꯆꯤꯛ ꯉꯔꯥꯡ ꯏꯃꯥꯟꯅꯕ ꯃꯣꯏ ꯃꯌꯨꯝꯗꯒꯤ ꯄꯤꯈꯠꯂꯦ ꯉꯥꯆꯤꯛ ꯌꯥꯝ ꯉꯧꯋꯤ ꯑꯗꯨꯒꯤ ꯉꯥ ꯑꯉꯧꯕꯗꯣ ꯆꯔꯦ ꯑꯁ ꯀꯌꯥꯗꯤ ꯍꯥꯎꯒ꯭ꯔꯦ ꯐꯖꯅ ꯆꯥꯔꯦ
ꯍꯣꯏꯑꯩꯗꯤ ꯑꯩꯗꯤ ꯅꯨꯡꯗꯥꯡ ꯆꯥꯗꯣꯏꯅꯦ ꯍꯥꯏ ꯃꯥꯜꯂꯨꯔꯦ ꯑꯗꯨꯒꯗꯤ ꯍꯥꯎꯑꯦ ꯍꯣꯏ ꯍꯥꯎꯕꯅꯗꯤ ꯐꯔꯦꯅꯀꯣ
ꯍꯣꯏ ꯉꯔꯥꯡ ꯑꯌꯨꯛꯇꯒꯤ ꯆꯥꯕ ꯍꯧꯕꯅꯤ ꯉꯔꯥꯡ ꯑꯌꯨꯛꯇꯤ ꯅꯣꯡꯃꯗ ꯆꯥ ꯉꯔꯥꯡ ꯅꯨꯡꯗꯥꯡꯁꯨ ꯆꯥꯔꯦ ꯉꯁꯤ ꯑꯌꯨꯛꯁꯨ ꯆꯥꯔꯦ ꯂꯣꯏꯖꯤꯟꯒꯔꯦ ꯈꯪꯉꯝꯃꯗꯤ ꯏꯇꯥꯎꯒꯤ ꯑꯃ ꯊꯝꯕꯤꯔꯝ ꯌꯥꯕꯅꯤ
ꯑꯥꯎ ꯍꯣꯏ ꯑꯃꯇꯪ ꯃꯆꯥ ꯑꯃꯇꯪ ꯈꯔ ꯊꯝꯕꯤꯔꯝꯃꯁꯨ ꯌꯥꯕꯅꯤ
ꯎꯝ ꯇꯧꯔꯤꯁꯦ ꯐꯣꯇꯣ ꯈꯔ ꯚꯤꯗꯤꯑꯣ ꯐꯣꯇꯣ ꯉꯔꯥꯡ ꯉꯧꯕꯒꯤ ꯐꯣꯇꯣ ꯚꯤꯗꯤꯑꯣ ꯈꯔ ꯌꯥꯎꯔꯤ ꯑꯗꯨ ꯊꯥꯔꯒ ꯃꯍꯥꯎ ꯌꯦꯡꯉꯣ ꯑꯗꯨꯗ
ꯍꯣꯏ ꯃꯍꯥꯎꯕꯨꯗꯤ ꯌꯦꯡꯕꯁꯨ ꯌꯥꯏ ꯑꯗꯣ ꯆꯥꯕ ꯂꯣꯏꯔꯒ ꯑꯣꯏꯅ ꯌꯦꯡꯉꯒꯦ
ꯎꯝ ꯑꯗꯨꯗꯤ ꯐꯣꯇꯣꯗꯨ ꯃꯍꯥꯎ ꯌꯦꯡꯕ ꯍꯥꯏꯗꯤ ꯀꯩꯅꯣꯗꯣ ꯌꯦꯡꯗꯣꯏꯅꯤꯗꯅ ꯃꯍꯥꯎꯗꯣ ꯍꯥꯏꯗꯤ ꯐꯣꯇꯣꯗꯨ ꯎꯕꯒ ꯌꯦꯡꯕ ꯀꯧꯏꯗꯅ ꯑꯗꯨꯒꯤ ꯋꯥꯅꯤꯗ
ꯍꯣꯏ ꯐꯣꯇꯣꯗꯣ ꯑꯩ ꯌꯦꯡꯉꯒꯦ ꯃꯍꯥꯎꯗꯣ ꯁꯤꯅꯤ ꯁꯤꯅꯤ ꯑꯩ ꯋꯥꯈꯟꯗ ꯁꯥꯖꯤꯜꯂꯒ
ꯋꯥꯈꯟꯗ ꯆꯥꯕꯅꯤ ꯈꯜꯂꯣ ꯐꯣꯇꯣ ꯌꯦꯡꯉꯒ
ꯍꯣꯏꯅꯦ ꯁꯨꯝ ꯑꯩꯈꯣꯏꯅ ꯑꯐꯥꯎ ꯑꯐꯥꯎꯕ ꯃꯤ ꯃꯌꯥꯝ ꯑꯃ ꯎꯔꯀꯥꯟꯗ ꯊꯛꯀꯠꯂꯗꯤ ꯁꯨꯃꯥꯏꯅꯀꯣ ꯑꯍꯥꯎꯕꯗꯣ ꯎꯔꯗꯤ ꯑꯗꯨꯝ ꯃꯊꯟꯇ ꯍꯥꯎꯗꯣꯏꯅꯦꯕ
ꯎꯝ
ꯃꯥꯅꯤꯅꯦ
ꯃꯥꯅꯤꯅꯦ ꯇꯥꯎꯗꯤ ꯃꯔꯝ ꯃꯣꯛꯄꯅꯤꯅ ꯂꯥꯏꯔꯤꯛ ꯂꯥꯏꯁꯨꯒ ꯄꯥꯔ ꯂꯩꯔꯝꯗꯧ ꯃꯥꯂꯦ ꯉꯁꯥꯏꯗꯤ
ꯎꯝ ꯂꯥꯏꯔꯤꯛ ꯁꯨꯝ ꯄꯥꯝꯔꯝꯕꯅꯦ ꯅꯪ ꯋꯥꯔꯤ ꯁꯟꯅ ꯁꯥꯟꯅꯕꯁꯤꯗ ꯂꯥꯏꯔꯤꯛ
ꯎꯝ
ꯄꯥꯕꯒ ꯄꯥꯕꯒ ꯃꯤꯒ ꯋꯥꯔꯤꯁꯥꯟꯅꯕ ꯑꯗꯨꯝ ꯑꯩꯗꯤ ꯍꯩꯅꯕꯤꯗꯤ ꯑꯣꯏꯌꯦꯕꯀꯣ ꯑꯗꯣ ꯃꯔꯨꯑꯣꯏꯕ ꯋꯥꯔꯤ ꯁꯟ ꯁꯥꯟꯅꯕꯁꯤꯗ ꯑꯩ ꯂꯥꯏꯔꯤꯛꯇꯣ ꯄꯥꯅꯤꯡ ꯅꯠꯇ꯭ꯔꯕ ꯇꯣꯄꯤꯛ ꯑꯅꯤꯗꯣ ꯈꯤꯇꯪ ꯀꯩꯅꯣ ꯑꯣꯏꯕ ꯃꯔ ꯆꯦꯛꯈꯥꯏꯅꯕꯤ ꯍꯥꯏꯇꯥꯔꯦꯀꯣ
ꯎꯝ
ꯑꯗꯨꯒꯤ
ꯎꯝ ꯐꯩ ꯐꯩ
ꯏꯇꯥꯎꯗꯤ ꯂꯥꯏꯔꯤꯛ ꯂꯥꯏꯁꯨ ꯍꯩꯕ ꯊꯥꯕꯛ ꯐꯕꯅꯤꯅ ꯂꯩꯀꯥꯏꯒꯤ ꯊꯕꯛ ꯈꯨꯗꯤꯛꯇ ꯌꯥꯎꯕꯔꯤꯅ ꯏꯇꯥꯎꯗꯤ ꯒ꯭ꯌꯥꯟ ꯌꯥꯝ ꯇꯥꯕꯅꯤꯅ ꯎꯝ ꯎꯝ ꯎꯝ ꯃꯤ ꯀꯣꯝꯁꯤꯜꯂꯦ ꯍꯦꯛ ꯌꯥꯎꯁꯤꯜꯂꯨꯏ
ꯎꯝ ꯁꯣꯁꯦꯜ ꯁꯥꯔꯚꯤꯁ ꯌꯥꯎꯏꯤ ꯑꯂꯨ ꯇꯥꯟꯕ ꯌꯥꯎꯋꯤ
ꯎꯝ ꯃꯤ ꯍꯣꯏ ꯑꯗꯨ ꯃꯥꯅꯤ ꯆꯨꯝꯃꯤ ꯆꯨꯝꯃꯤ ꯑꯗꯨꯏ ꯃꯤꯒꯤ ꯆꯛ ꯆꯠꯅꯕ ꯆꯪꯉꯦ ꯍꯦꯛ ꯎꯒꯤꯒꯨꯝ ꯂꯨꯍꯥ ꯐꯗꯤꯒꯣꯝ ꯇꯥꯏꯃꯤꯡꯁꯦꯠ ꯆꯤꯡꯉꯦ ꯌꯥꯎꯖꯤꯟꯕ
ꯑꯗꯨꯕꯨꯗꯤ ꯑꯩꯅ ꯌꯥꯎꯒꯦꯅ ꯍꯥꯏꯕꯗꯤ ꯅꯠꯇꯦꯗ ꯑꯗꯨꯝ ꯃꯣꯏꯅ ꯑꯩ ꯊꯕꯛ ꯐꯕ ꯃꯣꯏ ꯃꯌꯥꯝꯒꯤ ꯍꯣꯠꯅꯕꯤꯕꯗꯣ ꯑꯗꯨꯅ ꯑꯁ ꯆꯤꯡꯕ ꯍꯥꯏꯇꯥꯔꯦ ꯑꯩꯖꯦ
ꯎꯝꯝ ꯍꯣꯏꯅꯦ ꯏꯇꯥꯎꯅ ꯊꯕꯛ ꯐꯕꯒꯤ ꯍꯥꯏꯔꯛꯏꯅꯤ ꯀꯩꯅꯣ ꯊꯕꯛ ꯐꯠꯇ꯭ꯔꯗꯤ ꯀꯅꯥ ꯍꯥꯏꯔꯛꯇꯣꯏꯅꯣ ꯃꯤꯅ
ꯍꯣꯏ ꯎꯝ ꯆꯨꯝꯃꯦ ꯆꯨꯝꯃꯦ ꯑꯗꯨꯃꯥꯏꯅ ꯈ ꯈꯜꯂꯦ ꯑꯩꯁꯨ
ꯎꯝ ꯐꯩꯐꯩ ꯏꯇꯥꯎꯃꯨꯛ ꯐꯕꯁꯤ ꯂꯩꯀꯥꯏꯁꯤꯗ ꯈꯨꯟꯁꯤꯗ ꯂꯩꯔꯝꯃꯣꯏ ꯍꯥꯏꯅ ꯈꯜꯂꯤꯕꯅꯦ
ꯎ ꯈꯟꯁꯨ ꯈꯜꯂꯨ ꯑꯗꯨꯒ ꯑꯣꯏꯁꯨ ꯑꯣꯏꯔꯕꯅꯦ ꯍꯥꯏꯗꯤ ꯃꯃꯥꯡꯗ ꯑꯩꯈꯣꯏ ꯑꯍꯜ ꯂꯃꯟ ꯀꯩꯅ ꯈ ꯃꯣꯏ ꯆꯠꯂꯒ ꯍꯥꯏꯔ ꯁꯦꯟꯁꯦꯁ ꯑꯣꯟꯕꯩ ꯃꯑꯣꯡ ꯊꯤꯌꯦꯕꯀꯣ
ꯎꯝ
ꯊꯤꯕꯅꯦꯕ ꯃꯣꯏ ꯀꯅꯥ ꯀꯅꯥꯅ ꯀꯃꯥꯢ ꯇꯧꯒꯦ ꯈꯣꯠꯀꯦ ꯅꯍꯥꯟꯅ ꯍꯦꯟꯅ ꯀꯩꯅꯣ ꯇꯧꯕ ꯈꯔ ꯂꯥꯏꯔꯤꯛ ꯍꯩꯕ ꯀꯅ ꯒ꯭ꯌꯥꯟ ꯇꯥꯕ ꯈꯔ ꯃꯁꯛ ꯐꯖꯕ ꯄꯨꯂꯞ ꯄꯨꯜꯂ ꯀꯥꯟꯁꯦ ꯑꯁꯤꯗ ꯑꯩꯅ ꯑꯣꯜ ꯃꯅꯤꯄꯨꯔꯒꯤꯅꯦꯕ ꯑꯩꯅ ꯐꯥꯔꯁ ꯇꯥꯔꯦ ꯑꯗꯨꯒ ꯑꯁ ꯀꯩꯀꯨꯅ ꯁꯦꯛꯀꯦꯟ ꯇꯔꯦ
ꯀꯥꯅꯅ ꯁꯦꯀꯦꯟ
ꯀꯥꯏꯀꯨ
ꯑꯣ ꯀꯩꯀꯨꯁꯨ ꯍꯩꯕꯅꯤꯅꯦ ꯐꯖꯅ
ꯎꯝ ꯃꯥ ꯃꯔꯥꯏꯕꯧ ꯊꯤꯕ ꯑꯩꯅ ꯐꯖꯕ ꯍꯦꯟꯕꯗꯨꯗꯀꯣ
ꯎꯝ
ꯎ ꯄꯥꯏ ꯂꯩꯇ꯭ꯔꯕ ꯃꯥꯗꯣ
ꯎꯝ ꯇꯧꯋꯤꯅꯤ ꯏꯇꯥꯎꯗꯤ ꯁꯣ ꯃꯅꯤ ꯃꯅꯤꯄꯨꯔꯒꯤꯐꯥꯎ ꯃꯀꯣꯛ ꯇꯥꯏꯂꯖꯤ ꯈꯔ ꯂꯩꯔꯗꯤ ꯂꯝꯈꯩꯒꯤ ꯃꯊꯪ ꯃꯊꯪ ꯇꯥꯗꯣꯏꯅꯤꯅꯦ
ꯃꯊꯪ ꯃꯊꯪ ꯇꯥꯛꯔꯇꯣꯏꯅꯤ ꯑꯍꯥꯟꯕꯗ ꯀꯛꯆꯤꯡꯗ ꯇꯧꯔꯅꯤ
ꯎꯝ ꯍꯣꯏ ꯍꯣꯏ ꯏꯇꯥꯎ ꯂꯝ ꯂꯝ ꯃꯥꯃꯤꯡ ꯌꯥꯝ ꯄꯜꯂꯨꯅ
ꯑꯗꯨꯗꯩ ꯂꯝ ꯃꯊꯪ ꯃꯊꯪ ꯃꯊꯪ ꯆꯠꯂꯒ ꯑꯩꯁꯦ ꯄ꯭ꯔꯤꯊꯤ ꯄ꯭ꯔꯤꯊꯤ ꯅꯨꯄꯤꯗ ꯁꯛ ꯈꯪꯅꯕ ꯃꯤ ꯑ ꯑꯣꯏꯔꯅꯤ ꯑꯗꯩꯗꯤ ꯃꯤꯅ ꯁꯛ ꯈꯪꯗꯕ ꯍꯥꯏꯁꯦ
ꯆꯥꯕ ꯊꯛꯄꯗꯤ ꯋꯥꯠꯂꯔꯣꯏꯕ
ꯎꯝ
ꯀꯤꯟꯗꯪ ꯆꯥꯔꯁꯨ ꯀꯤꯟꯗꯣ ꯌꯥꯝ ꯆꯥꯔꯅꯤ ꯍꯥꯏꯇꯥꯔꯦ
ꯎꯝ
ꯅꯠꯇꯦ ꯆꯥꯛꯇꯪ ꯆꯥꯔꯁꯨ ꯆꯥꯛꯇꯨ ꯌꯥꯝ ꯆꯥꯔꯅꯤ
ꯃꯥꯅꯤꯅꯦ
ꯏꯇꯥꯎꯗꯤ ꯕꯣꯜ ꯅꯨꯡ ꯌꯦꯡꯗꯣꯔꯁꯦ ꯉꯁꯤ ꯉꯁꯤ ꯉꯁꯤ ꯔꯣꯅꯥꯜꯗꯣꯒꯤ ꯕꯣꯜ ꯄ꯭ꯔꯤꯠ ꯃꯦꯁꯤ ꯐꯣꯟ ꯕꯣꯟꯒꯅꯩꯕꯗꯣ
ꯌꯦꯡꯉꯦ
ꯎꯝ ꯀꯅꯥꯅ ꯊꯣꯏꯈ꯭ꯔꯒꯦ ꯏꯇꯥꯎ ꯑꯩꯗꯤ ꯌꯦꯡꯍꯧꯗ꯭ꯔꯦ
ꯑꯩ ꯃꯦꯁꯤ ꯃꯦꯁꯤ ꯍꯣꯏꯒꯤ ꯕꯣꯟꯗꯣ ꯂꯣꯏꯔꯝꯗꯥꯏ ꯈꯤꯇꯪ ꯌꯦꯡꯉꯦ ꯃꯣꯏ ꯏꯁꯀꯣꯔꯠ ꯊꯣꯛꯂꯛꯄꯗꯨꯗ ꯃꯣꯏ ꯑꯔꯖꯦꯟꯇꯤꯅꯥ ꯑꯔꯖꯦꯟꯇꯤꯅꯥ ꯉꯥꯝꯈ꯭ꯔꯃꯥꯜꯂꯦ
ꯑꯣ ꯐꯩꯅꯦ ꯑꯗꯨꯗꯤ ꯑꯔꯖꯦꯟꯇꯤꯅꯥꯒꯤ ꯃꯦꯁꯤꯗ ꯌꯥꯝ ꯐꯩ ꯍꯥꯏꯅꯩ ꯆꯨꯝꯕ꯭ꯔꯣ ꯏꯇꯥꯎ
ꯍꯣꯏ ꯃꯥꯁꯦ ꯈꯔ ꯍꯩꯕ ꯃꯥꯜꯂꯦ ꯃꯌꯥꯝꯅ ꯊꯥꯖꯕ ꯌꯥꯝ ꯊꯝꯃꯦ ꯍꯥꯏꯕꯀꯣ
ꯎꯝ ꯎꯝ ꯊꯥꯖ ꯌꯥꯝ ꯊꯝꯕ ꯍꯥꯏꯁꯦ
ꯎꯝ
ꯎꯝ
ꯃꯤꯅ ꯃꯥ ꯃꯥꯒꯤ ꯁꯥꯟꯅꯔꯣꯏ ꯁꯨꯝ ꯈꯟꯅꯕ ꯂꯩꯇꯅ ꯑꯥ ꯅꯪꯒꯤꯗꯤ ꯀꯔꯤ ꯈꯜꯂꯤꯕꯣ
ꯏꯇꯥꯎ ꯑꯩꯗꯤ ꯀꯩꯅꯣ ꯄꯥꯝꯃꯤꯗ ꯑꯩꯗꯤ ꯃꯦꯁꯤ ꯑꯝꯇ ꯄꯥꯝꯗꯦ ꯑꯩꯈꯣꯏ ꯂꯩꯀꯥꯏꯒꯤ ꯇꯥ ꯇꯣꯝꯕꯤꯅꯧ ꯅ ꯈ꯭ꯋꯥꯏ ꯄꯥꯝꯃꯦ
ꯑꯣ ꯇꯥ ꯇꯣꯝꯕꯤꯅꯧꯕꯨꯗꯤ ꯑꯩꯈꯣꯏ ꯀꯣꯆꯅꯦ ꯀꯩꯅꯣ
ꯎꯝ ꯇꯥ ꯇꯣꯝꯕꯤꯅꯧꯅ ꯅꯍꯥꯟꯋꯥꯏ ꯕꯣꯜ ꯀꯥꯎꯕꯁꯤ ꯀꯥꯏꯗꯩꯅꯣꯗ ꯑꯁ
ꯃꯥꯅ ꯀꯥꯎꯒꯤꯕꯗꯤ ꯕꯣꯟ ꯊꯤ ꯐꯪꯗꯦ ꯀꯩꯅꯣ ꯒꯣꯜ ꯀꯥꯎꯁꯤꯂꯨ ꯍꯥꯏꯔ ꯃꯥ ꯍꯦꯛ ꯀꯥꯎꯕ ꯄꯦꯅꯥꯜꯇꯤ ꯀꯥꯎꯕ ꯀꯥꯎꯕꯗꯣ ꯕꯣꯟ ꯊꯤ ꯐꯪꯗꯕꯅꯤ ꯀꯥꯎꯔꯤꯅꯦ ꯍꯥꯏꯕ ꯃꯤ ꯃꯇꯝꯗꯨꯗ ꯁꯥꯟꯅꯕꯗꯣ ꯉꯁꯤ ꯉꯁꯤ ꯁꯥꯟꯅꯕ ꯂꯣꯏꯁꯤꯟꯗꯕꯤꯗ ꯅꯣꯡꯉꯥꯟ ꯑꯃꯨꯛ ꯁꯥꯟꯅꯩꯅꯦ ꯍꯥꯏꯕ ꯕꯣꯜ ꯃꯥꯡꯒꯤꯕꯩ
ꯎꯝ ꯀꯤꯄꯔ ꯀꯤꯞꯄꯔ ꯀꯌꯥꯅꯣ ꯑꯗꯨꯗ ꯑꯦꯛꯁꯤꯗꯦꯟ ꯊꯣꯛꯇꯅ
ꯎꯝ ꯎꯝ ꯃꯥꯅ ꯀꯥꯎ ꯃꯤ ꯀꯤꯄꯔ ꯄꯥꯟꯗꯅ ꯅꯨꯃꯤꯠ ꯃꯉꯥꯅꯤ ꯑꯥꯏ ꯁꯤ ꯌꯨꯗ ꯊꯝꯃꯤꯅꯤ ꯀꯩꯅꯣ ꯀꯤꯄꯔ ꯔꯥꯎꯟꯗꯣ
ꯑꯗꯨꯗꯩ ꯒꯣꯜ ꯄꯣꯁꯇ ꯄꯥꯅ ꯀꯣꯟꯗꯅ ꯃꯤ ꯑꯥ ꯒꯣꯚꯔꯃꯦꯟꯒꯤ ꯀꯟꯁꯇ꯭ꯔꯛꯁꯟ ꯀꯥꯡꯕꯨꯗꯣ ꯀꯧꯔꯒ ꯆꯨꯝꯐꯝꯜꯂꯤꯅꯤ ꯀꯩꯅꯣ ꯖꯦ ꯁꯤ ꯄꯤ ꯇꯧꯔꯒ
ꯎꯝ ꯑꯗꯨꯅꯦ ꯑꯩ ꯇꯥ ꯇꯣꯝꯕꯤꯅꯧ ꯈ꯭ꯋꯥꯏ ꯄꯝꯃꯤꯀꯣ ꯃꯣꯏ ꯃꯦꯁꯤ ꯔꯣꯅꯥꯜꯗꯣꯍꯣꯏ ꯌꯧꯕ ꯅꯠꯇꯦ ꯇꯥ ꯇꯣꯝꯕꯤꯅꯧ ꯑꯣ ꯐꯔꯦ ꯐꯔꯦ ꯏꯇꯥꯎ ꯋꯥꯔꯤꯁꯨ ꯅꯨꯡꯉꯥꯏꯔꯤ ꯍꯣꯔꯦꯟ ꯑꯃꯨꯛ ꯁꯥꯟꯅꯔꯁꯤ ꯊꯝꯃꯣ ꯊꯝꯃꯣ